ꯍꯜꯂꯣ ꯎꯝ ꯇꯥꯕ꯭ꯔꯥ
ꯍꯣꯏ ꯇꯥꯏ
ꯎꯝ ꯅꯣꯏ ꯅꯣꯏ ꯃꯐꯝꯁꯦ ꯅꯦꯠ ꯀꯣ
ꯍꯣꯏ ꯑꯩꯒꯤ ꯅꯦꯠꯋꯒ ꯌꯥ ꯈꯪꯗꯦ ꯗ꯭ꯔꯥꯃꯥ ꯌꯦꯡꯕ ꯀꯥꯟꯗꯗꯤ ꯑꯩꯋꯥꯛꯁꯨ ꯌꯥꯔ ꯎꯝ ꯌꯥꯕꯅꯦ
ꯎꯝ ꯈꯪꯗꯦꯅꯦ ꯃꯥꯔꯛ ꯃꯥꯥꯔꯛꯇ ꯅꯦꯠ ꯌꯥꯝ ꯊꯤ ꯆꯥꯛ ꯆꯥꯔꯕꯣ ꯅꯪ
ꯍꯣꯏ ꯆꯥꯏ ꯅꯪꯗꯤ ꯀꯔꯤ ꯍꯦꯟ ꯑꯩ ꯎꯝ ꯗꯥꯜ
ꯎꯝ ꯎꯝ ꯑꯩꯈꯣꯏꯗꯤ ꯉꯁꯤ ꯁꯤꯡꯖꯨꯒ ꯆꯥꯏꯌꯦ
ꯎꯝ ꯅꯪ ꯌꯨꯝ ꯆꯠꯄ꯭ꯔꯥ
ꯆꯠꯇ꯭ꯔꯤꯌꯦ ꯈꯪꯗꯦ ꯆꯠꯅꯤ ꯍꯥꯏꯔꯒ ꯍꯥꯏꯕꯗꯤ ꯑꯃꯨꯛ ꯃꯥꯁꯇꯔꯒꯤ ꯑꯃꯨꯛ ꯍꯥꯟꯅꯗꯤ ꯒꯥꯔꯤ ꯐꯔꯛ ꯇꯥꯒꯗ꯭ꯔꯥ ꯑꯃꯨꯛ ꯈꯟꯕ ꯒꯌ꯭ꯥꯟ ꯇꯕ꯭ꯔꯥ
ꯍꯣꯏ ꯇꯥꯏ ꯑꯗꯣ ꯑꯪ ꯌꯨꯝꯗ ꯆꯥꯠꯆꯩ ꯍꯩꯕꯗꯣ ꯑꯗꯣ ꯀꯃꯥꯏꯅ ꯇꯧꯁꯦ
ꯑꯩ ꯎꯝ ꯀꯩꯅꯣꯗ ꯇꯦꯛꯁ ꯊꯥꯏꯑꯕ ꯃꯃꯤꯡꯗꯤ ꯀꯩꯅꯣ ꯍꯥꯏꯔꯒ ꯑ ꯅꯨꯄꯥ ꯑꯃꯗꯀꯣ ꯈꯪꯉꯤꯅꯀꯣ
ꯈꯪꯗꯦ ꯀꯅꯥ ꯔꯦꯕꯤꯔꯤꯖ ꯅꯠꯇꯕ
ꯑꯩ ꯅꯉꯣꯟꯗ ꯀꯩꯅꯣꯗ ꯊꯥꯕꯤꯈꯤꯕꯅꯦ ꯋꯥꯠꯁꯑꯦꯞꯇ ꯌꯦꯡꯉꯣ
ꯍꯣꯏ ꯍꯣꯏ ꯗ‌ꯣ ꯃꯥꯗ‌ꯣ ꯎꯝ
ꯅ‌ꯪ ꯎꯕ ꯊꯕꯤꯈꯤꯕꯅ‌ꯦ ꯎꯏꯔ‌ꯣ
ꯎꯝ
ꯎꯝ ꯎꯏ ꯍꯣꯏ ꯑꯩ ꯃꯥꯕꯨ ꯇꯦꯛꯆꯧꯕꯅꯦꯕ ꯅꯪꯅ ꯍꯥꯏꯕ ꯅꯨꯄꯥꯗꯣ ꯇꯦꯛꯁ ꯇꯧꯒ ꯃꯥꯗꯣ ꯑꯣꯖꯥꯗꯣ ꯀ‌ꯣꯜ ꯇꯧꯋꯦ ꯀꯣꯜ ꯇꯧꯔꯒ ꯄꯥꯏꯈꯠꯇꯦ ꯍꯥꯏꯌꯦ ꯑꯃꯨꯛ ꯍꯥꯏꯔꯛꯀꯦ ꯍꯥꯏꯌꯦ ꯑꯗꯣ ꯗꯤꯁꯄꯤꯛꯇꯤ ꯇꯧꯅꯤꯉꯥꯏ ꯍꯥꯏꯒꯅꯤ ꯍꯥꯏꯌꯦ
ꯍꯣꯏ ꯍꯣꯏ ꯍ‌ꯣꯏ
ꯑꯗꯣ ꯃꯥꯗꯣ ꯑꯃꯨꯛ ꯇꯔꯤꯄꯤꯠ ꯑꯗꯨꯝ ꯀꯣꯜ ꯇꯧꯅꯤꯡꯉꯥꯏꯁꯨ ꯑꯃꯨꯛ ꯇꯟꯕꯖꯥꯠꯅꯦ ꯍꯥꯏꯗꯤ ꯌꯥꯝ ꯆꯠꯅꯤꯡꯕꯒꯨꯝꯅꯀꯣ
ꯍꯣꯏꯗ ꯆꯨꯝꯃꯦ ꯆꯨꯝꯃꯦ
ꯎꯝ ꯌꯨꯝꯗꯤ ꯑꯗꯨꯝ ꯊꯦꯡꯅ ꯆꯠꯂꯨꯁꯨ ꯀꯥꯏꯗꯦ ꯗ ꯅ
ꯈꯪꯗꯦ ꯑꯩꯗꯤ ꯆꯠꯅꯤꯡꯉꯦ
ꯑꯩꯁꯨ ꯆꯠꯅꯤꯡ ꯑꯗꯨꯣ ꯅꯪ ꯃꯥꯁꯇꯔ ꯇꯝꯃꯔꯣꯏ
ꯍꯣꯏ ꯇꯝꯂꯔꯣꯏ
ꯀꯔꯤꯒꯤꯅꯣ ꯑꯗꯨꯝ ꯇꯝꯕ ꯌꯥꯏꯅ ꯅꯪ ꯅꯪ ꯅꯨꯄꯥꯁꯨ ꯄꯥꯟꯗ ꯂꯩꯔꯤꯔ
ꯑꯩꯗꯣ ꯅꯠꯇꯦ ꯃꯅꯝꯁꯨ ꯂꯩꯇꯦ
ꯑꯗꯣ ꯅꯪ ꯍꯥꯏꯕꯗꯤ ꯑꯗꯨꯝ ꯃꯥꯁꯦ ꯊꯕꯛꯀꯨꯝꯕ ꯐ꯭ꯌꯨꯆꯔꯒꯤ ꯑꯣꯖꯥꯒꯨꯝꯕꯒꯨꯝꯕ ꯇꯧꯅꯤꯡꯉꯗꯤ ꯍꯥꯏꯕꯗꯤ ꯈꯨꯗꯛꯇ ꯀꯣ ꯇꯣꯅꯤꯡ ꯉꯗꯤ ꯃꯁꯇꯔ ꯀꯆꯦ ꯂꯣꯏꯔꯦ ꯍꯥꯏꯕ ꯗꯣꯀꯨꯃꯦꯟꯁ ꯂꯩ ꯑꯗꯨꯗꯤ ꯈꯔ ꯐꯩꯅ
ꯎꯝ ꯑꯣꯖꯥꯒꯨꯝꯕꯗꯤ ꯑꯩ ꯆꯠꯂꯔꯣꯏ
ꯍꯥꯏꯗꯤ ꯂꯥꯏꯔꯤꯅꯥ ꯖꯁꯅꯤ ꯎꯝ ꯈꯨꯗꯛꯇ ꯊꯕꯛꯇꯣ ꯊꯕꯛ ꯑꯃ ꯇꯧꯗ꯭ꯔꯗꯤ ꯌꯥꯗ꯭ꯔꯦ ꯎꯝ ꯌꯥꯝ ꯏꯃꯥꯔꯖꯦꯟꯁꯤ ꯌꯥꯝ ꯂꯩꯔꯦ ꯍꯥꯏꯕ ꯃꯇꯝꯗ ꯍꯥꯏꯕꯅꯤꯗ ꯂꯩꯒꯅꯤꯅ ꯑꯗꯨ ꯅꯪ ꯅꯨꯄꯥꯁꯨ ꯃꯄꯥꯟꯗ ꯂꯩꯌꯦ ꯑꯗꯨ ꯈꯨꯟ ꯆꯠꯂꯁꯨ ꯅꯥꯕꯅꯤ ꯎꯅꯔꯣꯏ ꯑꯗꯣ ꯆꯍꯤ ꯑꯃꯈꯛꯅꯦ ꯋꯥꯔꯁꯨ ꯋꯥꯅ ꯑꯗꯨꯝ ꯈꯥꯝꯕ ꯌꯥꯏꯅ
ꯑꯩ ꯈꯜꯂꯤꯕꯗꯤ ꯑꯦꯛꯖꯥꯝꯒꯨꯝꯕ ꯊꯥꯕ ꯊꯥꯔꯛꯀꯦ ꯍꯥꯏꯌꯦ ꯎꯝ ꯈꯜꯂꯤꯕꯅꯤ
ꯑꯗꯣ ꯑꯦꯛꯖꯥꯝ ꯊꯥꯕꯗꯣ ꯈꯨꯟꯗ ꯂꯩꯔ ꯂꯩꯔꯒ ꯊꯥꯗ‌ꯣꯏꯔꯣ ꯅꯠꯇ꯭ꯔꯒ
ꯍꯣꯏ ꯅꯠ ꯅꯠꯇ‌ꯦ ꯑꯩ ꯈꯨꯟꯗ ꯅꯣ ꯈꯨꯟꯗ ꯑꯩ ꯃꯩꯇꯩꯂꯣꯟ ꯑꯍꯪ ꯍꯩ ꯍꯩ ꯍꯥꯏꯇꯦꯗꯅ ꯑꯗꯣ ꯏꯝꯐꯥꯜ ꯗꯗꯤ ꯌꯥꯜꯂꯔꯣꯏ
ꯑꯗꯣ ꯑꯗꯨꯝ ꯀꯩꯁꯨ ꯀꯥꯏꯗ‌‌ꯦꯅ ꯑ ꯀ꯭ꯂꯥꯁ ꯆꯠꯇ‌ꯣꯏꯔ‌ꯣ ꯅꯪ ꯑꯣ ꯑꯣ ꯂꯩꯕꯔ
ꯎꯝ ꯁ ꯇꯗꯤ ꯀꯕꯤꯟ ꯃꯁꯨꯂꯩꯌ‌‌ꯦ ꯑꯗꯣ ꯑꯩ ꯈꯟꯅꯤꯕꯗꯤ ꯈꯜꯂꯤꯕꯗꯤ ꯏꯁꯇꯗꯤ ꯀꯦꯕꯤꯟꯗ ꯂꯩꯔꯒ ꯗꯥꯏꯔꯦꯛ ꯄꯥꯔꯁꯦ
ꯂ ꯈꯔ ꯑꯣ ꯈ ꯪꯗꯦ ꯑꯗꯨ ꯑꯣꯏꯔꯗꯤ ꯑꯗꯨ ꯆꯍꯤ ꯑꯃꯈꯛꯅꯤꯅ
ꯍꯣꯏ ꯑꯩꯁꯨ ꯈꯪꯗꯦ ꯇꯝꯁꯤꯔꯥ ꯇꯝ ꯆꯦꯔꯥ ꯇꯝ ꯅꯒꯦꯔꯥ
ꯇꯝꯕ ꯌꯥꯏꯗ ꯍꯥꯏꯕꯗꯤ ꯍꯧꯖꯤꯛ ꯑꯣꯒꯁ ꯑꯣꯒꯁꯇ ꯀ꯭ꯂꯥꯁ ꯍꯧꯔꯅꯤ ꯍꯥꯏꯔꯤꯁꯦꯕ ꯑꯗꯣ ꯑꯦꯗꯃꯤꯁꯟ ꯍꯧꯖꯤꯛ ꯐꯣꯔꯝ ꯐꯤꯜ ꯑꯞ ꯇꯧꯕ ꯍꯧꯋꯦꯅꯀꯣ ꯑꯗꯣ ꯑꯗꯨꯗꯤ ꯀꯨꯏꯔꯒ ꯅꯍꯥꯟꯗꯣ ꯀꯩꯅꯣ ꯊꯣꯛꯈ꯭ꯔꯕ ꯅꯠꯇ꯭ꯔꯣ ꯑꯣꯟꯂꯥꯏꯟꯗ ꯑꯣꯟꯂꯥꯏꯟꯗ ꯇꯧꯧꯕꯅꯤꯅ
ꯑꯨꯝ ꯑꯣ ꯅꯪ ꯎꯝ
ꯑꯁꯤ ꯏꯃꯥꯟꯅꯕꯤ ꯏꯃꯥꯟꯅꯕꯤ ꯑꯃꯗꯣ ꯅꯍꯥꯟ ꯑꯩꯈꯣꯏ ꯑꯦꯛꯖꯥꯝ ꯂꯣꯏꯔꯒ ꯊꯣꯛꯄ ꯊꯣꯛꯃꯤꯟꯅꯕꯗꯣ ꯑꯃꯗꯣ ꯅꯨꯄꯤ ꯑꯃꯗꯣ
ꯎꯝ
ꯑꯗꯨ ꯃꯥꯅ ꯍꯥꯏꯕꯅꯦ ꯑ ꯑꯣꯟꯂꯥꯏꯟꯗꯤ ꯇꯧꯒꯅꯤ ꯍꯥꯏꯕꯗꯣ ꯑꯩꯁꯨ ꯈꯪꯉꯦꯕ ꯑꯗꯣ ꯑꯣꯟꯂꯥꯏꯟꯗ ꯇꯧꯔꯒ ꯑꯃꯨꯛ ꯍꯥꯔꯠ ꯀꯣꯄꯤꯗꯣ
ꯑꯣ
ꯑꯃꯨꯛ ꯀꯣꯂꯦꯖꯇ ꯁꯕꯃꯤꯠ ꯇꯧꯅꯤꯡꯉꯥꯏ ꯍꯥꯏꯌꯦ ꯈꯪꯗꯦ ꯑꯩꯁꯨ
ꯑꯗꯣ ꯅꯪ ꯑꯣꯟꯂꯥꯏꯟꯗ ꯔꯦꯖꯤꯁꯇꯔ ꯇꯕ꯭ꯔꯥ
ꯇꯧꯗ꯭ꯔꯤꯌꯦ ꯇꯧꯃꯤꯟꯅꯁꯦꯅ ꯇꯧꯕ ꯑꯃꯗꯨꯒ
ꯎꯝ ꯃꯥꯗꯣ ꯅꯪ ꯀꯣꯜ ꯇꯧꯕ꯭ꯔꯥ
ꯇꯧꯗ꯭ꯔꯤꯌꯦ ꯑꯩ ꯀꯥꯎꯋꯦ ꯍꯌꯦꯡ ꯇꯧꯁꯤꯔ ꯈꯜꯂꯤꯅꯦ ꯇꯧꯔꯣ
ꯂꯥꯁ ꯗꯦ ꯗꯤ ꯑꯥꯏꯇꯤꯟ ꯅꯦꯀꯣ
ꯑꯣ ꯑꯥꯇꯤꯟ ꯑꯣꯏꯕ꯭ꯔꯥ ꯁꯥꯕꯦꯟꯇꯤꯟ ꯅꯠꯇꯦꯀꯣ
ꯑꯩꯠꯇꯤꯟ ꯅꯠꯇꯔꯥ
ꯑꯣ ꯈꯪꯗꯦ ꯌꯦꯡꯕꯤꯗꯦ ꯑꯩꯗꯤ
ꯌꯦꯡꯉꯣ
ꯏꯕꯥꯅꯤꯅ ꯈꯟꯕꯗꯤ ꯎ ꯀꯩꯅꯣ ꯑꯣꯖꯥ ꯌꯨꯝꯗ ꯆꯠꯀꯅꯤꯅꯀꯣ ꯑꯗꯨ ꯃꯇꯝꯗ ꯑꯇꯩꯁꯤꯡꯒ ꯈꯟꯅ ꯉꯥꯡꯅꯁꯦ ꯈꯟꯕ ꯑꯗ ꯈꯪꯗꯦꯅꯦ ꯌꯥꯝ ꯑꯃꯨꯛ ꯊꯦꯡꯃꯜꯂꯗꯤ
ꯑꯩꯅ ꯈꯜꯂꯤ ꯑꯩꯅ ꯈꯜꯂꯤꯕꯗꯤ ꯏꯍꯜꯂꯔꯣꯏ ꯍꯥꯏ ꯑ ꯈꯜꯂꯤ ꯁꯥꯔ ꯑ ꯁꯥꯔꯒꯤ ꯃꯐꯝ
ꯎꯝ
ꯇꯠꯃꯦꯦꯇꯥ ꯌꯥꯂꯔ ꯈ ꯎꯝ ꯈ ꯈꯜꯂꯦ
ꯑ
ꯇꯣ ꯃꯥꯗꯣ ꯕ꯭ꯌꯨꯖꯤ ꯇꯧꯔꯒ ꯑꯣꯔ ꯃꯥꯗꯣ
ꯑꯣ
ꯎ ꯔꯤꯒ꯭ꯔꯦꯠ ꯟꯅ ꯈꯪꯗꯦ
ꯏꯃꯥꯟꯅꯕꯤꯗꯔꯣ
ꯅꯠꯇꯦ ꯁꯥꯔꯗ
ꯑꯣ ꯅꯨꯄꯥ ꯑꯣꯖꯥꯗꯣ ꯑꯥ ꯑꯥ ꯑꯗꯣ ꯑꯣꯖꯥꯁꯨ ꯑꯃꯨꯛ ꯑꯗꯨꯝ ꯀ꯭ꯂꯥꯁ ꯂꯧꯕ ꯈꯨꯗꯤꯡꯀꯣ
ꯎꯝ
ꯑꯗꯨꯨꯝ ꯍꯥꯏꯕꯅꯦ ꯂꯥꯛꯑꯣ ꯂꯥꯛꯑꯣ ꯅ
ꯑꯣ ꯍꯥꯏꯁꯨ ꯍꯥꯏꯕꯅꯦ ꯑꯗꯣ ꯃꯥ
ꯆꯠꯀꯗꯧ ꯃꯥꯗꯦꯗ ꯍꯥꯏꯗꯤ ꯅꯍꯥꯟ ꯅꯣꯏ ꯐꯥꯔꯁ ꯐꯥꯔꯁ ꯍꯥꯏꯕ ꯅꯨꯃꯤꯠꯇꯣ ꯅꯍꯥꯟ ꯅꯣꯏ ꯂꯥꯛꯇꯦꯕ ꯊꯟꯇꯥ ꯂꯥꯛ ꯑꯦꯕ
ꯎꯝ
ꯑꯗꯣ ꯑꯗꯣ ꯂꯥꯛꯄ ꯅꯨꯃꯤꯠꯇꯣ ꯅꯣꯏ ꯎꯝ ꯀꯕꯣꯛꯀ ꯃꯤ ꯌꯥꯝꯃꯜꯂꯗꯤ ꯈꯪꯗ꯭ꯔꯦ ꯑꯗꯣ ꯃꯤ ꯀꯨꯟ ꯇ꯭ꯋꯦꯟꯇꯤ ꯀꯣ ꯀꯨꯟ ꯀꯨꯝꯕꯥ ꯈꯔ ꯍꯦꯜꯂꯗꯤ ꯑꯗꯨ ꯌꯥꯏꯑꯗꯤ ꯍꯥꯏꯕꯅꯦꯕ
ꯑꯥ
ꯑꯗꯨ ꯂꯥꯛꯑꯣꯀꯣ ꯀꯥꯎꯒꯅꯨ ꯅꯣꯏ ꯒ꯭ꯔꯨꯞ ꯁꯦꯝꯃꯒ ꯋꯥꯔꯤ ꯁꯥꯟꯅꯔꯣ ꯀꯩ ꯅꯨꯃꯤꯠꯇ ꯂꯥꯛꯀꯦ ꯍꯥꯏꯕ꯭ꯔꯥ ꯂꯑꯒ ꯆꯥꯛ ꯆꯃꯤꯅ ꯑ ꯆꯥꯛ ꯏꯟꯁꯥꯡ ꯊꯣꯡꯒ ꯆꯥꯛ ꯆꯥꯃꯤꯟꯅꯁꯤ ꯌꯥꯏꯌꯦ
ꯎꯝ
ꯑꯗꯨ ꯔꯦꯒꯔ꯭ꯦꯠꯕꯗꯤ ꯆꯥꯠꯀꯗ ꯃꯥꯥꯟꯗꯦꯗ
ꯅꯍꯥꯟ ꯑꯗꯨꯝ ꯀ꯭ꯂꯥꯁ ꯀ꯭ꯂꯥꯁ ꯇꯧꯕ ꯅꯨꯃꯤꯠꯇ ꯑꯗꯨꯝ ꯍꯥꯏꯑꯦꯅ ꯀꯣ
ꯑꯁꯨ ꯀ꯭ꯂꯥꯁ ꯂꯩꯇꯦꯅ ꯑꯦꯝ ꯑꯦꯒꯁꯨ ꯑꯦꯛꯖꯥꯝꯁꯨ ꯂꯣꯏꯔꯦ ꯑꯗꯣ ꯕꯤ ꯑꯦ ꯁꯤꯛꯁ ꯁꯤꯃꯤꯁꯇꯔ ꯀ꯭ꯂꯥꯁ ꯂꯩꯕ꯭ꯔꯥ ꯂꯥꯏꯕ꯭ꯔꯥ
ꯂꯩꯔꯝꯅꯤ ꯑꯩꯈꯣꯏ ꯑꯦꯛꯖꯥꯝ ꯂꯣꯏꯕꯅꯤꯅ
ꯅꯍꯥꯟ ꯁꯟꯗꯦꯗꯨ ꯉꯔꯥꯡ ꯁꯟꯗꯦꯗꯣ ꯆꯠꯄ ꯌꯥꯕꯅꯤꯗ ꯀꯣ
ꯑꯗꯨ ꯅꯨꯃꯤꯠꯇꯨꯗꯤ ꯃꯤ ꯄꯨꯂꯞ ꯍꯣꯂꯤꯗꯦ ꯑꯣꯏꯅ ꯑꯗꯣ ꯁ꯭ꯔꯅꯥ ꯍꯥꯏꯕꯗꯤ ꯁꯟꯗꯦꯗꯨꯗꯤ ꯅꯨꯡꯉꯥꯏꯒꯗꯧ ꯃꯥꯟꯗꯦ ꯑꯃꯨꯛ ꯍꯥꯏ ꯍꯥꯏ ꯃꯥꯜꯂꯦ ꯈꯪꯗꯦ ꯅꯪ ꯉꯔꯥꯡ ꯆꯥꯔꯠ ꯆꯠꯄ꯭ꯔꯥ
ꯄꯩꯁꯥꯁꯦ ꯑꯩꯕꯨ ꯌꯦꯡꯕ ꯑꯗꯣ ꯆꯪꯉꯝꯗꯦꯉꯝꯗꯦ
ꯆꯠꯇꯦ
ꯑꯩ ꯆꯠꯇꯦ ꯆꯠꯄ ꯉꯝꯗꯦ ꯍꯣꯏ ꯋꯤ
ꯑꯩꯁꯨ ꯑꯗꯨ ꯑꯗꯨ ꯅꯨꯃꯤꯠꯇꯣ ꯉꯔꯥꯡꯗꯣ ꯌꯥꯝꯅ ꯁꯟꯗꯦ ꯅꯨꯃꯤꯠꯇꯨ ꯌꯥꯝ ꯊꯦꯡꯅ ꯍꯧꯒꯠꯂꯦ ꯍꯥꯏꯕꯗꯤ ꯑꯦꯛꯖꯥꯝ ꯁꯇ꯭ꯔꯗꯦ ꯗꯅꯦꯅ ꯀꯣ ꯂꯣꯏꯕꯗꯣ
ꯍꯣꯏ
ꯑꯗꯣ ꯌꯥꯝ ꯋꯥꯕꯗꯣ
ꯑꯗꯣ ꯑꯩꯗꯣ ꯎꯝ ꯐ꯭ꯔꯥꯟꯁꯀꯥ ꯏꯪꯂꯦꯟ ꯑ ꯅ ꯅꯠꯇꯦ ꯅꯣꯔꯋꯦꯒ ꯏꯪꯂꯦꯟ ꯒꯤ ꯕꯣꯜꯁꯨ ꯌꯦꯡꯉꯦ ꯎꯝ ꯇ꯭ꯋꯦꯜꯐ ꯊꯥꯔꯇꯤ ꯑꯧ ꯇꯨ ꯊꯥꯔꯇꯤꯗ ꯑꯗꯣ ꯎꯝ ꯑꯔꯖꯦꯟꯇꯤꯅꯥꯒꯤ ꯃꯦꯠꯁꯇꯣ ꯁꯤꯛꯁ ꯊꯥꯔꯇꯤꯗ ꯑꯅꯤ ꯌꯦꯡꯉꯦ ꯑꯗꯣ ꯑꯩꯅ ꯉꯝꯗꯦ
ꯅꯣꯏ ꯕꯣꯜ ꯌꯦꯡꯕꯥꯁꯤꯅ
ꯑꯗꯣ ꯎꯝ ꯕꯖꯥꯔ ꯕꯖꯥꯔꯁꯨ ꯆꯠꯂꯦ ꯆꯠꯂꯦ ꯈꯣꯟ ꯑꯣ ꯑꯣ ꯁꯨꯁ ꯌꯦꯡꯕ ꯑ-ꯑ ꯅ꯭ꯌꯨꯕꯦꯂꯦꯟꯁ ꯍꯣꯏ ꯈꯨꯡꯒꯨꯞ ꯌꯦꯡꯕ ꯑꯗꯣ ꯌꯤꯑꯥꯏ ꯌꯥꯎꯗꯦ ꯀ꯭ꯔꯤ ꯀ꯭ꯔꯤꯇꯥꯁꯨ ꯎꯝ ꯐꯪ ꯇꯧꯗꯦ
ꯐꯪꯗꯦ ꯍꯥꯏꯕ ꯀꯅꯥ ꯀꯅꯥ ꯆꯠꯄ꯭ꯔꯣ ꯁꯤ ꯑꯅꯤꯗꯨꯒ ꯆꯠꯄ꯭ꯔꯣ
ꯍꯣꯏ ꯑꯠ-ꯎꯝ
ꯑꯣꯎ
ꯃꯤ ꯑꯅꯤ
ꯍꯣꯏ
ꯑꯁꯤ ꯑꯃꯥꯗꯨꯗꯤ ꯃꯥ ꯐꯣꯟꯁꯨ ꯆꯠꯇꯦꯅꯦ ꯍꯥꯟꯅ ꯀꯣꯜ ꯇꯧꯔꯥꯒ
ꯍꯥ
ꯑꯃꯥꯗꯣ ꯅꯣꯏ ꯌꯨꯝ ꯃꯅꯥꯛꯇ ꯂꯩꯕꯥꯗꯣ
ꯑꯧ
ꯑꯗꯨ ꯀꯣꯜ ꯇꯧꯔꯒ ꯃꯥꯒꯤ ꯐꯣꯟ ꯆꯠꯇꯦꯅꯦ ꯑꯅꯤꯔꯛ ꯇꯧꯋꯦ ꯑꯩ
ꯑꯣ ꯅꯪ ꯂꯣꯀꯦꯜ ꯀꯣꯜꯗꯁꯨ ꯇꯧꯕ꯭ꯔꯥ
ꯍꯣꯏ ꯑꯗꯨꯗ ꯇꯧꯕꯅꯦ ꯆꯠꯇꯦ
ꯃꯥꯗꯣ ꯁꯥꯏꯂꯦꯟ ꯁꯥꯏꯂꯦꯟꯗ ꯎꯝ ꯊꯝꯃꯦ ꯃꯥ
ꯁꯤ ꯎꯝ ꯆꯠꯇꯦ ꯍꯥꯏꯕꯗꯤꯀꯣ ꯑ ꯔꯤꯡ ꯆꯠꯇꯥꯕ
ꯑꯣ ꯑꯣ
ꯎꯝ ꯑꯗꯨꯒꯤꯅꯦꯗ
ꯃꯥꯒꯤ ꯏꯅꯥꯎ ꯅꯨ ꯏꯅꯥꯎꯅꯨ ꯏꯅꯥꯎꯅꯨꯕꯤ ꯏꯅꯥꯎ ꯅꯨꯄꯤ ꯑ ꯑꯗꯨ ꯑꯗꯨꯗꯤ ꯅꯠꯇ ꯎꯝ ꯈꯨꯟ ꯅꯪꯒꯤ ꯈꯨꯟꯗ ꯅꯣꯅꯦꯒꯤ
ꯎꯝ ꯀꯩꯗꯧꯔꯦ ꯎꯝ
ꯈꯪꯕ꯭ꯔꯥ
ꯈꯪꯉꯤ ꯍꯣꯏ
ꯃꯥꯗꯨꯁꯨ ꯀꯣꯜ ꯇꯧꯕ꯭ꯔꯥ
ꯀꯣꯜ ꯇꯧꯗꯦ ꯅꯍꯥꯟ ꯃꯥ ꯇꯧꯔꯛꯀꯦ ꯍꯥꯏꯕꯅꯦ ꯑꯗꯣ ꯑꯦꯛꯖꯥꯝ ꯅꯨꯃꯤꯠ ꯑꯣꯏꯕꯅꯤꯅ ꯀꯣ
ꯑꯥ
ꯇꯧꯗꯔꯦ
ꯃꯥꯗꯣ ꯑ ꯎꯁꯨ ꯎꯗꯦ ꯃꯥ ꯍꯣꯁꯄꯤꯇꯥꯜꯗ ꯂꯩ
ꯑꯣ ꯑꯗꯨꯒꯤ ꯑꯣꯏꯔꯝꯅꯤ ꯑꯗꯨꯗꯤ ꯑꯃꯒꯤ ꯐꯣꯟꯁꯨ ꯆꯠꯇꯦꯗ
ꯑ
ꯑꯗꯣ ꯑꯣꯖꯥ ꯌꯨꯝꯗꯣ ꯗꯤꯁ ꯋꯤꯛ ꯅꯠꯇ꯭ꯔꯗꯤ ꯅꯦꯛꯁ ꯋꯤꯛ ꯑꯣꯏꯔꯥꯗꯤ ꯀꯦꯟꯁꯦꯜ ꯇꯧꯔꯥꯁꯦꯀꯣ ꯑꯩꯈꯣꯏꯗꯤꯀꯣ
ꯍꯣꯏ ꯍꯣꯏ ꯀꯦꯟꯁꯦꯜꯇꯧꯔꯁꯤ
ꯎꯝ ꯊꯦꯡꯃꯜꯂꯁꯨ ꯈꯪꯗꯦꯅꯦ ꯑꯠ ꯃꯤ ꯃꯤ ꯁꯨꯗ꯭ꯔꯗꯤꯀꯣ
ꯎꯝ
ꯅꯪ ꯂꯩ ꯑꯗꯨꯒ ꯑꯇꯩꯁꯨ ꯂꯣꯏ ꯂꯩꯔꯗꯤ ꯈꯪꯗꯦ ꯆꯠꯄ ꯌꯥꯏ ꯑꯗꯨ ꯃꯤ ꯁꯨꯗ꯭ꯔꯗꯤ ꯆꯠꯅꯤꯡꯗꯦ